ꯎꯝ ꯍꯂꯣ
ꯇꯥꯕ꯭ꯔꯣ ꯇꯥꯕ꯭ꯔꯣ
ꯇꯌꯦ ꯇꯌꯦ ꯌꯥꯝꯅ ꯇꯌꯦ ꯄꯨꯠꯅꯦ ꯑꯩ ꯄꯨꯠꯅꯦ ꯁꯤ ꯀꯔꯤ ꯄꯨꯠꯂꯣ ꯍꯧꯖꯤꯛꯀꯤꯗꯣ ꯂꯩꯀꯥꯏꯒꯤ ꯄꯨꯠꯂꯣ
ꯅꯠꯇꯦ ꯆꯤꯡꯒꯤ ꯕꯨꯠꯅꯦ
ꯆꯒꯤ ꯄꯨꯠꯂꯣ
ꯍꯣꯏ ꯃꯥꯅꯦ
ꯑꯩꯒꯤ ꯄ꯭ꯔꯤꯊꯤꯕꯤꯒꯤ ꯄꯨꯠꯅꯦ
ꯑꯣ ꯑꯗꯨꯗꯤ ꯄ꯭ꯔꯤꯊꯤꯕꯤꯒꯤ ꯃꯔꯝꯗ ꯌꯥꯝꯅ ꯈꯪꯉꯝꯒꯅꯤ ꯋꯥꯔꯤ ꯂꯤꯕꯤꯌꯣꯗꯅ
ꯄ꯭ꯔꯤꯊꯤꯕꯤꯁꯦ
ꯎꯝ
ꯄ꯭ꯔꯤꯊꯤꯕꯤꯒꯤ ꯃꯄꯥꯗꯣ ꯖꯨꯄꯤꯇꯔꯅꯦ ꯑꯗꯨꯒ ꯄ꯭ꯔꯤꯊ ꯄ꯭ꯔꯤꯊꯤꯕꯤꯒꯤ ꯃꯃꯥꯗꯨꯅ ꯅꯦꯠ ꯀꯩꯅꯣ ꯅꯦꯇꯨꯟ ꯍꯥꯏꯕ꯭ꯔꯥ ꯁꯦꯇꯥꯟ ꯍꯥꯏꯕ꯭ꯔꯥ ꯑꯗꯨꯅꯦ
ꯑꯣ ꯄ꯭ꯔꯤꯊꯤꯕꯤꯒꯤ ꯃꯄꯨ ꯑꯣꯏꯕꯒꯤꯔ ꯅꯪꯅ ꯀꯟꯐ꯭ꯌꯨꯁ ꯆꯠꯄꯗꯣ
ꯎꯝ ꯄꯆꯕꯒꯤ ꯄ꯭ꯔꯤꯊꯤꯕꯤꯤꯒꯤ ꯃꯆꯨꯗꯣ
ꯑ
ꯄ꯭ꯂꯣꯇꯣꯗꯨꯅꯦ ꯌꯥꯝ ꯇꯥꯏꯈ꯭ꯔꯦꯖꯍꯅꯤ ꯑꯗꯨ ꯅꯪꯒꯤ ꯑꯁꯤ ꯅꯨꯡꯗꯥꯡꯗ ꯉꯥꯜꯂꯤꯕ ꯊꯥ ꯃꯝꯕꯗꯣ ꯂꯧꯊꯥ ꯂꯧꯊꯥꯔꯒ ꯅꯪꯒꯤ ꯄꯤꯈꯤꯀꯣ
ꯑꯣ ꯀꯗꯥꯏꯗꯒꯤ ꯇꯝꯃꯛꯄ ꯁꯍꯤꯇ꯭ꯌꯥꯅꯣ ꯑꯃꯨꯛꯇ ꯍꯥꯏꯔꯝꯃꯨꯗꯅ ꯑꯩꯁꯨ ꯇꯝꯒꯦ ꯍꯦ
ꯏꯩꯅꯣꯟꯅꯦ
ꯑꯣ ꯍꯣ ꯑꯣ ꯌꯥꯝ ꯍꯩꯀꯣ ꯃꯤ ꯃꯆꯥꯗꯤ ꯄꯥꯟ ꯊꯨꯝꯒꯤꯈꯤꯕ ꯋꯥꯍꯪꯈꯣ ꯋꯥꯪꯕ ꯉꯥꯏꯖꯠ ꯅꯪ ꯌꯥꯝ ꯍꯩꯕꯁ ꯍꯥꯏꯁꯦ ꯀꯩꯒꯤꯅꯣ ꯍꯥꯏꯔꯣ
ꯄꯥꯏꯖꯔ ꯆ ꯆꯒ ꯃꯅꯦ ꯄꯥꯏꯖꯔ ꯆꯒ ꯃꯅꯦ
ꯑꯣ ꯅꯝꯊꯤ ꯅꯝꯊꯤꯕ ꯄꯣꯠ ꯆꯥꯔꯗꯤ ꯌꯥꯝꯅ ꯍꯩꯗꯅ
ꯎꯝ
ꯑꯩꯁꯨ ꯃꯊꯪꯗꯒꯤ ꯃꯅꯝ ꯅꯝꯊꯤꯕ ꯄꯣꯠ ꯆꯥꯕ ꯍꯧꯔꯒꯦ
ꯅ ꯐ ꯆꯥ
ꯑꯗꯨꯅ ꯍꯦꯟꯅ ꯐꯗꯧꯕ ꯃꯥꯜꯂꯦ ꯀꯣ
ꯎꯝ ꯑꯗꯨ ꯑꯩꯅ ꯐꯔꯅꯦ
ꯑꯣ ꯑꯩꯁꯨ ꯃꯊꯪꯗꯒꯤ ꯆꯥꯏꯈꯤ
ꯑꯗ ꯅꯪꯉ ꯄꯨꯡꯖꯥꯗ ꯆꯠꯇꯦ ꯅꯪꯉ ꯁꯤꯁꯦ
ꯑꯩ ꯀ꯭ꯂꯥꯁꯂꯣ ꯅꯠꯇ꯭ꯔꯒꯅ ꯀꯩꯅꯣ ꯗ꯭ꯌꯨꯇꯤꯔꯣ
ꯇ ꯗ꯭ꯇꯤ
ꯗ꯭ꯌꯨꯇꯤꯗꯤ ꯑꯩꯗꯤ ꯄꯨꯡ ꯑꯅꯤꯗ ꯆꯠꯂꯦ
ꯑꯗꯨꯗ ꯀ꯭ꯂꯥꯁꯇ
ꯀ꯭ꯂꯥꯁꯇꯤ ꯄꯨꯡ ꯇꯔꯥꯗ
ꯄꯨꯡ ꯇꯔꯥꯗ ꯆꯠꯂꯒ ꯄꯨꯡ ꯇꯥꯗ ꯌꯨꯝ ꯍꯟꯊꯕꯤꯗ ꯑꯗꯨꯝ ꯆꯠꯂꯅꯤꯀꯣ ꯅꯣꯏꯗꯣ
ꯍꯣꯏ ꯑꯩꯈꯣꯏꯗꯤ ꯁꯤꯗ ꯂꯩꯗꯅ ꯑꯗꯨꯗꯨꯅ ꯁꯤꯗ ꯑꯗꯨꯝ ꯇꯧꯋꯦꯕ ꯀ꯭ꯂꯥꯁ ꯂꯣꯏꯔꯅꯤ ꯑꯗꯨꯒ ꯀ꯭ꯂꯥꯁ ꯂꯣꯏꯕ ꯃꯇꯝꯗ ꯑꯔꯤ ꯄꯨꯡ ꯄꯨꯡ ꯑꯃꯗ ꯀ꯭ꯂꯥꯁ ꯂꯣꯏꯒꯅꯤ ꯄꯨꯡ ꯑꯃꯗꯒꯤꯅ ꯑꯅꯤ ꯐꯥꯎꯗꯣ ꯗ꯭ꯔꯦꯁ ꯆꯣꯏꯁꯟꯕ ꯑꯩꯒꯤ ꯏꯁꯥꯒꯨꯝꯕ ꯈꯔ ꯏꯔꯨꯖꯊꯣꯛꯄ ꯈꯣꯠꯄ ꯈꯔ ꯇꯧꯅꯤꯡꯉꯥꯏꯅꯤ ꯑꯦꯕꯥ
ꯇꯥꯕ꯭ꯔꯣ
ꯑꯥꯎ ꯇꯥꯏ ꯎꯝ
ꯇꯧꯔꯅꯤꯌꯦ ꯑꯗꯨ ꯂꯣꯏꯕꯒ
ꯎꯝ
ꯏꯌꯥ ꯑꯗꯨ ꯂꯣꯏꯕꯒ ꯗ꯭ꯔꯦꯁ ꯀꯩꯀꯥ ꯁꯤꯆꯤꯜꯂꯒ ꯑꯩ ꯍꯣꯏ ꯇꯜꯒ ꯑꯃꯨ ꯆꯠ ꯀꯅꯤ
ꯎꯝ ꯎꯝ ꯅꯪ ꯅꯍꯥꯟ ꯐꯣꯇꯣ ꯊꯥꯔꯛꯑꯣ ꯍꯥꯏꯔꯒ ꯊꯥꯔꯛꯇꯦ ꯅꯣꯏ ꯃꯩꯇꯩꯒꯤ ꯏꯔꯨ ꯖꯊꯣꯛꯑꯀꯥꯟꯗ ꯅꯣꯏ ꯐꯅꯦꯛ ꯐꯅꯦꯛ ꯇꯣꯡ ꯐꯅꯦꯠ ꯁꯦꯠ ꯁꯦꯠꯂꯦ ꯍꯥꯏꯕꯅꯤ ꯍꯥꯏꯗꯣꯏꯅꯦ ꯐꯖꯩꯗꯣ
ꯑꯥ ꯍꯣꯏ ꯂꯥꯏ ꯈꯨꯔꯝꯕꯔꯣ
ꯅꯠꯇꯦ ꯏꯔꯨ ꯖꯊꯣꯛꯑ ꯂꯣꯏꯔꯀꯥꯟꯗ ꯏꯆꯝ ꯆꯝꯕ ꯐꯅꯦꯛꯇꯣ
ꯑꯥ ꯑꯥ ꯑꯥ
ꯄ꯭ꯂꯦꯟꯗ ꯂꯥꯛꯄꯗꯣ
ꯎꯝ ꯎꯝ ꯎꯝ
ꯑꯗꯣ ꯍꯥꯞꯄꯗ ꯌꯥꯝ ꯐꯖꯩꯅꯦ
ꯑꯣ ꯅꯪ ꯑꯗꯣ ꯃꯤ ꯃꯤꯒꯤꯗ ꯎꯕ꯭ꯔꯣ
ꯑꯤꯁ ꯐꯤꯂꯝꯗꯒ ꯎꯔꯤꯁꯤꯗꯤ ꯃꯤꯗꯗꯤ ꯄꯥꯛ ꯎꯗꯦ
ꯑꯣ ꯑꯣ
ꯇꯕꯟꯅꯤꯅ
ꯎꯝ ꯅ ꯑꯝ ꯑꯗꯨꯗꯣ ꯑꯩꯒꯤ ꯑꯩꯗꯤꯌꯥ ꯑꯩꯗꯤ ꯐꯣꯇꯣꯒꯨꯝꯕꯗꯤ ꯌꯥꯝꯅ ꯀꯥꯞꯇꯦꯕꯀꯣ
ꯎꯝ
ꯐꯣꯇꯣꯒꯨꯝꯕꯗꯤ ꯌꯥꯝ ꯀꯥꯞꯇꯦ ꯑꯗꯨ ꯑꯗꯨ ꯑꯣꯏꯔꯁꯨ ꯂꯥꯏ ꯈꯨꯔꯝꯕ ꯑꯈꯣꯏꯒꯤ ꯑꯩꯈꯣꯏ ꯕꯥꯏ ꯕꯥꯏ ꯅ꯭ꯌꯨ ꯌꯔꯗ ꯑꯈꯣꯏꯒ ꯅꯣꯏꯒ ꯃꯥꯟꯅꯗꯦꯀꯣ
ꯎꯝ ꯑꯗꯨꯅꯦ
ꯕꯥꯏꯕꯥꯏ ꯅ꯭ꯌꯨꯋꯔ ꯑꯈꯣꯏꯒꯤ ꯕꯥꯏ ꯕꯥꯏ ꯅ꯭ꯌꯨꯋꯔꯗꯤ ꯑꯝ ꯀꯩꯅꯣꯅꯦ ꯆꯩꯔꯥꯎꯕꯅꯦ
ꯑ
ꯈꯪꯕ꯭ꯔꯥ
ꯎꯝ
ꯑꯗꯨ ꯆꯩꯔꯥꯎꯕ ꯀꯥꯟꯗꯣ ꯑꯗꯨꯗ ꯂꯥꯏ ꯈꯨꯔꯨꯝꯕꯒꯤ ꯑꯃꯗꯤ ꯂꯩꯕ ꯃꯥꯜꯂꯦ ꯑꯇꯩꯗꯤ ꯂꯩꯇꯦ
ꯎꯝ ꯑꯩꯗꯤ ꯂꯩꯇꯦ ꯍꯥꯏꯕ
ꯍꯥ
ꯑꯇꯩꯗꯤ ꯂꯩꯇꯦ ꯍꯥꯏꯕ
ꯂꯩꯕꯗꯤ ꯂꯩꯕ ꯑꯣ ꯂꯩ ꯂꯩꯕ ꯃꯥꯜꯂꯦ ꯑꯩ ꯈꯪ ꯑꯩ ꯑꯩ ꯈꯪꯗ꯭ꯔꯦ ꯍꯥꯏꯗꯤ ꯑꯩ ꯐꯣꯇꯣ ꯌꯥꯝ ꯇꯣꯏ ꯑꯩꯅ ꯀ꯭ꯂꯤꯛ ꯇꯧꯗꯦꯕꯀꯣ ꯑꯗꯨꯅ ꯑꯩ ꯐꯣꯠ ꯇꯣꯗꯣ ꯂꯩꯕꯨꯗꯤ ꯂꯩ ꯑꯗꯨꯕꯨ ꯌꯥꯝꯅ ꯂꯩꯇꯦ ꯈꯔ ꯈꯔꯗꯤ ꯂꯩ ꯑ ꯂꯩꯔꯝꯒꯗꯒꯦ ꯔꯣꯕꯣꯏ ꯈꯔꯗꯤ ꯂꯩꯕ ꯃꯥꯜꯂꯦ ꯑꯩ ꯌꯦꯡꯗ꯭ꯔꯥꯗꯤ ꯈꯪꯉꯔꯣꯏ ꯑꯩꯗꯤ ꯀꯨꯏꯈ꯭ꯔꯦ ꯍꯟꯗꯛ ꯑꯃꯨꯛ ꯀꯥꯞꯄꯗꯤ ꯀꯨꯏꯅ ꯀꯥꯞꯄꯔꯣꯏ ꯀꯥꯞꯄꯔꯣꯏ ꯑꯗꯨ ꯃꯠ ꯃꯊꯪ ꯑꯃꯨꯛ ꯆꯠꯄ ꯅꯨꯃꯤꯠꯗ ꯑꯩ ꯑꯃꯨꯛ ꯀꯥꯞꯀꯅꯤ ꯑꯗꯨ ꯀꯥꯞꯄꯔꯣꯏ ꯀꯥꯞꯄꯔꯣꯏ ꯑꯗꯨ ꯃꯤꯗꯤ ꯌꯨꯝꯗ ꯂꯩꯔꯁꯨ ꯑꯗꯨꯝ ꯀꯥꯞꯄ ꯂꯩꯅ
ꯎꯝ ꯌꯥꯏꯌꯦ
ꯑꯗꯣ ꯑꯩꯗꯤ ꯀꯥꯞꯇꯦ ꯑꯩ ꯐꯣꯇꯣꯗꯤ ꯑꯗꯨꯝ ꯀꯥꯞꯇꯦꯕ ꯑꯗꯨꯒꯤ ꯂꯩꯇꯕ ꯍꯥꯏꯕ ꯇꯥꯔꯦ
ꯎꯝ ꯑꯁ ꯅꯣꯏ ꯃꯩꯇꯩꯗꯤ ꯑꯩ ꯆꯠꯅꯕꯤ ꯀꯥꯡꯂꯣꯟ ꯌꯥꯝ ꯈꯪꯉꯦ
ꯃꯩꯇꯩꯒꯤꯀꯣ ꯑꯗꯨꯗꯤ ꯅꯪ ꯃꯩꯇꯩ ꯅꯨꯄꯥ ꯑꯣꯜꯂꯣꯗꯅ
ꯑꯗꯨ ꯅꯪ ꯂꯧꯔꯗꯤ ꯅꯨꯄꯥ ꯃꯩꯇꯩ ꯅꯨꯄꯥ ꯑꯣꯜꯂꯅꯤ ꯇꯪꯈꯥꯏ
ꯑꯗꯨꯗꯤ ꯅꯪ ꯑꯩꯈꯣꯏꯗ ꯂꯩꯔꯅꯤꯀꯣ
ꯇꯪꯈꯥꯏ ꯂꯩꯔꯅꯤ ꯇꯪꯈꯥꯏꯁꯤꯗ ꯂꯩꯔꯅꯤ
ꯍꯪꯗꯤ
ꯆꯍꯤ ꯆꯍꯤ ꯑꯃꯗꯇꯪ ꯆꯍꯤ ꯇꯪꯈꯥꯏ ꯊꯥ ꯇꯪ ꯆꯍꯤ ꯇꯪꯈꯥꯏꯅ ꯅꯣꯏꯌꯣꯝꯗ ꯂꯩꯔꯅꯤ ꯆꯍꯤ ꯇꯪꯈꯥꯏꯅ ꯁꯣꯝꯗ ꯂꯩ
ꯑꯣ ꯐꯤꯐꯇꯤ ꯐꯤꯐꯇꯤ ꯑꯣꯏꯌꯦ ꯍꯥꯏꯕ ꯑꯩꯈꯣꯏꯗ ꯂꯩꯕꯗꯅ ꯅꯪꯗꯣ ꯅꯨꯄꯤꯒꯤ ꯔꯣꯜ ꯂꯧꯔꯣ ꯅꯣꯏꯗ ꯂꯩꯕꯗꯅ ꯅꯪꯗꯣ ꯅꯨꯄꯥꯒꯤ ꯔꯣꯜ ꯂꯧꯔꯣ
ꯑꯁ ꯑꯗꯨꯗꯤ ꯌꯥꯗꯧ ꯃꯥꯟꯗꯦ ꯑꯗꯨꯗꯤ
ꯌꯥꯅꯤ ꯀꯩꯒꯤ ꯌꯥꯔꯣꯏꯗꯣꯏꯅꯣ
ꯌꯥꯔꯦ ꯌꯥꯔꯦ ꯑꯗꯨꯗꯤ
ꯌꯥꯍꯟꯁꯦ ꯍꯦ
ꯈꯔ ꯈꯔ ꯌꯥꯍꯥꯟꯁꯤ ꯌꯥꯍꯟꯁꯦ ꯑꯗꯨ ꯑꯣꯏꯔꯗꯤ
ꯍꯣꯏ ꯑꯗꯨꯁꯨ ꯐꯩꯗꯅ
ꯎꯝ ꯐꯩ ꯑꯗꯨꯁꯨ
ꯑꯗꯨꯃꯥꯏꯅ ꯇꯧꯔꯁꯦꯀꯣ
ꯎꯝ ꯑꯗꯨ ꯅꯣꯏ ꯀꯥꯡꯕꯨꯁꯦ ꯀꯩꯅꯣ ꯐꯥꯏꯔꯗꯦꯗ ꯈꯛ ꯏꯔꯥꯏꯗ ꯈꯛ ꯎꯝ ꯉꯥ ꯆꯥꯕ ꯂꯩꯌꯦꯀꯣ ꯑꯌꯥꯏꯕ ꯑꯗꯨꯁꯨ
ꯎꯝ ꯍꯣꯏ ꯍꯣꯏ ꯂꯩꯕ ꯂꯩꯌꯦ ꯑꯗꯨꯒꯨꯝꯕ ꯏꯃꯨꯡꯁꯨ ꯂꯩ
ꯑꯗꯨꯁꯨ ꯈꯪꯉꯦꯕ ꯅꯣꯏ ꯑꯗꯨꯒ ꯑꯗꯨꯒ ꯅꯣꯏ ꯊꯥ ꯈꯨꯗꯤꯡꯁꯨ ꯀꯨꯝꯍꯩ ꯂꯩꯌꯦꯀꯣ ꯅꯣꯏꯒꯤ
ꯊꯥ ꯈꯨꯗꯤꯡꯒꯤꯗꯤ ꯂꯩꯇꯦꯕꯀꯣ ꯑꯗꯨꯕꯨ ꯐꯦꯁꯇꯤꯚꯦꯜ ꯌꯥꯝ ꯌꯥꯝꯃꯦ ꯃꯩꯇꯩꯗꯤ
ꯃꯤꯇꯩꯗꯤꯖꯃꯦ
ꯍꯣꯏ ꯅꯣꯏꯗꯤ ꯈ꯭ꯔꯤꯁꯃꯥꯁ ꯈꯛꯇꯪꯅꯤꯗꯅ
ꯑꯩꯈꯣꯏꯗꯤ ꯈ꯭ꯔꯤꯁꯃꯥꯁ ꯈ꯭ꯔꯤꯁꯃꯥꯁ ꯇꯧꯔꯅꯤ ꯑꯩꯈꯣꯏ ꯀꯨꯝꯍꯥꯏꯗꯤ ꯈ꯭ꯔꯤꯁꯃꯥꯁ ꯀ ꯀꯩꯅꯣ ꯀ ꯊꯅꯦ
ꯑꯩꯈꯣꯏꯒꯤꯗꯤꯀꯣ ꯑꯍꯥꯟꯕ ꯍꯦꯛ ꯆꯍꯤ ꯍꯔꯧꯕ ꯃꯇꯝꯗ ꯑꯩꯈꯣꯏꯒꯤ ꯆꯩꯔꯥꯎꯕ ꯇꯧꯒꯅꯤ
ꯑꯝ
ꯆꯩꯔꯥꯎꯕ ꯃꯇꯨꯡꯗꯤ ꯌꯥꯎꯁꯪ ꯂꯩꯒꯅꯤ ꯑ ꯌ ꯌꯥꯎꯁꯪ ꯍꯥꯟꯕ ꯃꯥꯜꯂꯦ ꯌꯥꯎꯁꯪ ꯍꯥꯟꯕ꯭ꯔ ꯆꯩꯔꯥꯎꯕ ꯍꯥꯟꯕ ꯑꯗꯨꯒꯨꯝꯕꯗꯤ ꯂꯩ ꯆꯩꯔꯥꯎꯕ ꯍꯥꯟꯕ ꯂꯩꯌꯦ ꯆꯩꯔꯥꯎꯕ ꯍꯥꯜꯂꯅꯤ ꯑꯗꯨ ꯌꯥꯎꯁꯪ ꯑꯃꯨꯛ ꯇꯧꯋꯦ ꯌꯥꯎꯁꯪ ꯇꯧꯕ ꯃꯇꯨꯡꯗ ꯆꯩꯔꯥꯎ ꯍꯧꯕ ꯑꯃꯨꯛ ꯄꯨ ꯀꯩꯅꯣꯝꯛ ꯑꯣꯏꯕꯅꯦ ꯆꯩꯔꯥꯎꯔ ꯑꯗꯨ ꯌꯥꯎꯁꯪ ꯂꯩꯒꯅꯤꯌꯦ ꯃꯥꯔꯁꯇꯀꯣ
ꯎꯝ
ꯑꯗꯨꯒ ꯖꯨꯟ ꯖꯨꯂꯥꯏ ꯁ꯭ꯋꯥꯏ ꯃꯇꯝꯗꯗꯤ ꯑꯃꯨꯛ ꯀꯥꯡ ꯂꯩ ꯑꯩꯈꯣꯏꯒꯤꯗꯤ ꯍꯧꯖꯤꯛꯁꯨ ꯑꯩꯈꯣꯏ ꯐꯦꯁꯇꯤꯚꯦꯜ ꯑꯃꯗꯤ ꯂꯩꯗꯅ ꯀꯥꯡꯗꯣ
ꯎꯪꯉꯦ ꯈꯪꯉꯦ
ꯀꯥꯡ ꯃꯨꯂꯩꯌꯦ ꯑꯗꯨꯒ ꯖꯨꯟ ꯖꯨꯂꯥꯏ ꯑꯥꯒꯁ ꯁꯦꯞꯇꯦꯝꯕꯔ ꯉ ꯍꯣꯀꯣ ꯑꯩ ꯌꯦꯡꯉꯒ ꯍꯥꯏꯔꯛꯀꯦ
ꯑꯗꯨ ꯑꯗꯨꯃꯥꯏꯅ ꯂꯩꯔꯦ ꯂꯩꯔꯕ ꯃꯇꯨꯡꯗꯗꯤ ꯀꯩꯀꯩ ꯂꯩ ꯗꯤꯋꯥꯂꯤ ꯂꯩ
ꯗ꯭ꯔꯦꯕꯗꯤ ꯋꯥꯗꯅꯔꯦ ꯗꯨꯔꯒꯥ ꯄꯨꯖꯥꯅ ꯏꯔꯦ
ꯗꯨꯔꯒꯥ ꯄꯨꯖꯥ ꯋꯥꯠꯂꯦ ꯑꯗꯨ ꯗꯨꯔꯒꯥ ꯄꯨꯖꯥꯁꯦ ꯄꯥꯛꯅ ꯇꯧꯅꯈꯤꯗ꯭ꯔꯦ ꯍꯥꯟꯅꯗꯤ ꯌꯥꯝ ꯆꯥꯎ ꯆꯥꯎ ꯇꯧꯔꯝꯃꯤ ꯍꯧꯖꯤꯛꯇꯤ ꯑꯩꯈꯣꯏ ꯄꯤꯛꯏꯕ ꯃꯇꯝꯗ ꯑ ꯍꯧꯖꯤꯛꯇꯤ ꯑꯩꯈꯣꯏ ꯆꯥꯎꯕ ꯃꯇꯝꯗꯗꯤ ꯌꯥꯝ ꯆꯥꯎꯅ ꯇꯧꯈꯤꯗ ꯗꯨꯔꯒꯥ ꯄꯨꯖꯥꯗꯤ ꯑꯗꯨꯒ ꯗꯨꯔꯒꯥ ꯄꯨꯖꯥꯁꯦ ꯃꯨꯠꯊꯔꯛꯑꯦ ꯍꯧꯖꯤꯛꯇꯤꯀꯣ
ꯑ
ꯑꯗꯨꯒ ꯃꯩꯇꯩꯁꯨ ꯍꯥꯟꯅꯗꯤ ꯐꯦꯁꯇꯤꯚꯦꯜ ꯌꯥꯝ ꯌꯥꯝꯃꯃꯦ ꯍꯧꯖꯤꯛꯇꯤ ꯃꯤꯁꯤꯡꯁꯦ ꯎꯝ ꯄꯩꯁꯥ ꯄꯩꯁꯥ ꯉꯥꯛꯇꯅꯦꯅ ꯐꯦꯁꯇꯤꯚꯦꯜ ꯍꯥꯏꯕꯁꯤꯗꯤ ꯑꯗꯨꯒꯤ ꯄꯩꯁꯥ ꯄꯥꯏꯅꯔꯛꯇ꯭ꯔꯕꯒꯤꯀꯣ ꯍꯧꯖꯤꯛꯇꯤ ꯈꯔ ꯈꯔꯗꯤ ꯇꯧꯅꯗꯕ ꯍꯧꯔꯛꯑꯦ
ꯎꯝ
ꯄꯩꯁꯥ ꯌꯥꯝ ꯄꯥꯏꯕ ꯍꯥꯏꯗꯤ ꯄꯩꯁꯥ ꯌꯥꯝ ꯄꯥꯏꯕꯗꯤ ꯅꯠꯇꯦ ꯑꯗꯨꯕꯨ ꯄꯩꯁꯥꯗꯤ ꯑꯗꯨꯝ ꯈꯔꯗꯤ ꯃꯁꯥꯒꯤ ꯏꯟꯀꯝ ꯂꯩꯕꯒꯤ ꯍꯥꯏꯕ ꯇꯥꯔꯦ
ꯏꯃꯨꯡꯒꯤ ꯑꯗꯨꯒꯨꯝꯕ ꯂꯩꯕ ꯑꯗꯨꯒꯨꯝꯕ ꯂꯩꯅꯕꯅꯤꯅ ꯑꯗꯨꯝ ꯑꯩꯈꯣꯏꯗꯤ ꯑꯗꯨꯒꯨꯝ ꯐꯦꯁꯇꯤꯚꯦꯜ ꯇꯧꯕꯗꯤ ꯄꯩꯁꯥꯒꯨꯝꯕꯗꯤ ꯀꯩꯅꯣ ꯇꯧꯋꯤꯗꯅ ꯑꯗꯨꯃꯥꯏꯅ ꯇꯧꯔ ꯇꯧꯔꯒ ꯇꯧꯕꯗꯣ ꯑꯗꯣ ꯍꯧꯖꯤꯛꯇꯤ ꯄꯩꯁꯥꯁꯨ ꯂꯩꯅꯔꯛꯇ꯭ꯔꯕꯒꯤ ꯈꯔꯁꯨ ꯋꯥꯕ ꯃꯇꯝꯁꯨ ꯑꯣꯏꯕꯒꯤ ꯀꯣ ꯄꯥꯛꯅ ꯇꯧꯅꯔꯛꯈꯤꯗ꯭ꯔꯦ ꯑꯗꯣ ꯗꯤꯋꯥꯂꯤ ꯇꯧꯒꯅꯤ ꯀꯧꯕꯗꯣꯟ ꯕꯨꯖꯥꯒꯨꯝꯕꯁꯨ ꯂ ꯑꯗꯨꯒꯨꯝꯕꯗꯤ ꯐꯦꯁꯇꯤꯚꯦꯜ ꯑꯣꯏꯅꯤꯡꯉꯏ ꯑꯗꯨꯒ ꯂꯥꯏ ꯍꯔꯥꯎꯕ ꯍꯧ ꯃ ꯍꯧ ꯂꯥꯏ ꯍꯔꯥꯎ ꯑꯗꯨ ꯃꯇꯨꯡ ꯑꯃꯩꯅꯣ ꯍꯧꯖꯤꯛꯀꯤ ꯀꯥꯡ ꯂꯩꯔꯦ ꯀꯥꯡꯒꯤ ꯃꯇꯨꯡꯗꯗꯤ ꯑꯃꯨꯛ ꯀꯨꯏꯅ ꯂꯩꯔꯔꯣꯏ ꯑꯗꯨꯗꯨꯒ ꯗꯤꯋꯥꯂꯤ ꯅꯤꯡꯉꯣꯜ ꯆꯥꯛꯀꯧꯕ ꯌꯥꯝꯗꯤ ꯌꯥꯝꯕꯅꯦ ꯑꯩꯅ ꯐꯖꯅ ꯅꯤꯡꯁꯪꯗꯕꯩꯅꯦꯀꯣ
ꯎꯝ ꯅꯤꯡꯁꯤꯡꯅꯕ ꯈꯔ ꯂꯩꯌꯦ ꯑꯩꯁꯨ ꯑꯃꯥꯗꯤ ꯍꯥꯏꯗꯣꯛꯄ ꯍꯩ
ꯄꯨꯈꯤꯗꯒꯨꯝꯕ ꯍꯩꯒꯨꯝꯕ ꯀꯠꯊꯣꯛꯄ ꯇꯔꯄꯣꯟ
ꯅꯣ ꯇꯔꯄꯣꯟ ꯑ ꯇꯔꯄꯣꯟ ꯑꯩ ꯍꯥꯏꯒꯦ ꯇꯧꯕꯅꯦ ꯇꯔꯄꯣꯟꯗꯣ ꯍꯥꯏꯗꯣꯛꯄ ꯍꯩꯇꯦ
ꯑ ꯑꯗꯨ ꯑꯗꯨꯁꯨ ꯇꯧꯋꯦ ꯑꯩꯈꯣꯏ ꯌꯨꯝꯒꯤꯁꯨ ꯕꯕꯥꯅ ꯑꯗꯨꯝ ꯀꯠꯂꯦ ꯂꯥꯏ ꯑꯗꯨꯒꯨꯝꯕꯁꯨ ꯂꯩ ꯇꯧꯕꯗꯤ ꯇꯧꯕꯅꯤꯗ ꯑꯗꯨ ꯑꯩꯈꯣꯏꯅ ꯐꯖꯅ ꯍꯥꯏꯗꯤ ꯎꯝ
ꯇꯧꯗꯕ ꯍꯥꯏꯗꯣꯏꯔꯣ ꯍꯧꯖꯤꯛꯀꯥꯟꯗꯤ ꯌꯥꯝꯅ ꯇꯧꯅꯔꯛꯇ꯭ꯔꯦꯕ ꯐꯦꯁꯇꯤꯚꯦꯜꯒꯨꯝꯕꯗꯣ ꯌꯥꯝꯅ ꯍꯥꯏꯗꯤ ꯄꯩꯁꯥ ꯆꯪꯕ ꯉꯥꯛꯇꯅꯤꯅ ꯀꯩꯅꯣꯝ ꯑꯃ ꯌꯥꯎꯒꯦ ꯍꯥꯏꯔꯁꯨ ꯍꯧꯖꯤꯛꯇꯤ ꯄꯩꯁꯥ ꯌꯥꯎꯗ꯭ꯔꯗꯤ ꯀꯃꯥꯏꯅ ꯇꯧꯅꯤ
ꯆꯨꯝꯃꯤꯅꯤ
ꯑꯗꯨꯒꯤ ꯑꯗꯨꯃꯥꯏꯅ ꯇꯧꯅꯕꯅꯤꯅꯀꯣ ꯍꯧꯖꯤꯛꯇꯤ ꯈꯔ ꯍꯟꯊꯔꯦ ꯍꯥꯟꯅꯗꯤ ꯌꯥꯝ ꯑꯁ ꯈꯨꯌꯥꯝ ꯑꯃꯅꯦ ꯅꯪ ꯈꯪꯗꯕꯩꯅꯦ ꯑꯩꯈꯣꯏ ꯃꯩꯇꯩꯗꯤ ꯐꯦꯁꯇꯤꯚꯦꯜ ꯌꯥꯝ ꯌꯥꯝꯃꯦ ꯅꯣꯏꯁꯨ ꯈꯪꯕ ꯅꯠꯇ꯭ꯔꯣ
ꯈꯪꯉꯦ ꯎꯝ ꯑꯁ ꯑꯗꯨ ꯀꯥꯡꯗꯣ ꯑꯁ ꯆꯍꯤ ꯇꯨ ꯊꯥꯎꯖꯟ ꯇꯨ ꯊꯥꯎꯖꯟ ꯇꯦꯟ ꯑꯗꯨꯋꯥꯗ ꯑꯣꯏꯔꯣꯝꯗꯧ ꯃꯥꯅꯦ ꯀꯥꯡ ꯆꯤꯡꯂꯛꯑꯦꯅ ꯑꯩꯈꯣꯏꯔꯣꯝꯗꯁꯨ ꯁꯤ ꯁꯣꯔꯣꯛ ꯁꯣꯔꯣꯛꯀꯤꯗꯣ ꯀꯔꯣꯝꯅꯤ ꯆꯤꯡꯉꯛꯄꯅꯣ ꯈꯪꯗꯦ ꯑꯁ ꯑꯥꯗꯒꯤ ꯃꯤ ꯀꯨꯟꯃꯨꯛ ꯑꯣꯏꯔꯝꯒꯗ ꯀꯨꯟ ꯌꯥꯡꯈꯩꯃꯨꯛ ꯑꯣꯏꯔꯝꯗꯧ ꯃꯥꯜꯂꯦ ꯆꯤꯡꯉꯛꯑꯦꯅꯦ
ꯑꯗꯣ ꯐꯩꯌꯦ
ꯀꯔꯝꯕ ꯍꯦꯟꯅ ꯅꯨꯡꯉꯥꯏꯕ꯭ꯔꯥ ꯑꯗꯨꯗꯤ ꯐꯦꯁꯇꯤꯚꯦꯜ ꯃꯔꯨꯞ ꯃꯔꯛꯀꯤꯗꯣ
ꯊꯥꯕꯜ ꯌꯥꯎꯁꯪ ꯌꯥꯝ ꯅꯨꯡꯉꯥꯏꯕꯁꯦ ꯌꯥꯎꯁꯪ
ꯊꯕꯜꯗꯤ ꯐꯖꯅ ꯆꯠꯂꯝꯒꯅꯤꯀꯣ ꯅꯪꯗꯣ ꯆꯣꯡꯕ ꯐꯖꯅ ꯍꯩꯕ꯭ꯔꯥ
ꯑꯗꯨꯝ ꯆꯣꯡꯉꯦ ꯑꯗꯨ ꯌꯥꯝꯅ ꯆꯠꯄꯗꯤ ꯑꯣꯏꯗꯦꯗ ꯊꯥꯕꯟꯗꯤ ꯈꯔꯗꯤ ꯆꯠꯂꯦ ꯑꯗꯨ ꯌꯥꯝ ꯆꯠꯄꯗꯤ ꯑꯣꯏꯗꯦ
ꯌꯥꯝ ꯍꯩꯕꯁꯨ ꯑꯣꯢꯗꯦ ꯑꯗꯨꯝꯗꯤ ꯍꯩ ꯍꯩꯇꯦ ꯍꯥꯏꯕꯗꯤ ꯌꯥꯗꯦ ꯑꯗꯨ ꯍꯩꯕꯗꯤ ꯍꯩ ꯍꯥꯏꯗꯤ ꯑꯩꯈꯣꯏꯗꯤ ꯑꯗꯨꯝ ꯆꯣꯡꯕꯅꯤꯅꯅꯦ
ꯎꯝ
ꯑꯗꯨꯅꯤꯗꯥ ꯋꯥꯔꯤ ꯍꯥꯏꯕꯁꯦ ꯑꯁꯤꯅꯤꯀꯣ
ꯑꯁꯤꯅꯤ ꯀꯣ ꯍꯣꯏ ꯆꯃꯤꯅꯦ ꯑꯩꯗꯤ ꯊꯥꯕꯜ ꯆꯣꯡꯕ ꯚ꯭ꯌꯥꯟ ꯇꯥꯔꯦ ꯃꯦꯗꯥꯝ
ꯑꯣ ꯌꯥꯝ ꯐꯩꯌꯦ ꯌꯥꯝ ꯐꯩ ꯑꯩꯅ ꯅꯪꯕꯨ ꯉꯁꯤ ꯇꯥꯛꯄꯤꯔꯤꯁꯦ ꯅꯪ ꯈꯪꯉꯒꯀꯣ
ꯍꯣꯏ ꯈꯪꯉꯦ ꯍꯣꯝꯋꯀꯗꯤ ꯄꯤꯔꯣꯏꯗ꯭ꯔꯣ ꯑꯩꯗꯤ ꯍꯣ ꯍꯣꯝꯋꯥꯛ ꯀꯥꯞꯄꯤꯔꯣꯏꯗ꯭ꯔꯣ ꯍꯚ ꯍꯚ ꯍꯚꯛ ꯍꯚꯒ ꯍꯥꯏꯕ
ꯍꯣꯝꯋꯔꯛꯇꯤ ꯄꯤꯔꯣꯏꯗ꯭ꯔꯣꯕ ꯄꯤꯒꯅꯤ ꯑꯩ ꯍꯌꯦꯡꯒꯤ ꯍꯣꯝꯋꯥꯛ ꯑꯗꯨꯗ ꯉꯥꯏꯍꯥꯛ ꯂꯩꯔꯒ ꯄꯤꯒ ꯍꯧꯖꯤꯛꯇꯤ ꯇꯜꯂꯦ
ꯎꯝ
ꯎꯝ
ꯆꯥꯛ ꯌꯥꯝ ꯆꯥꯔꯕ꯭ꯔꯥ ꯅꯪ ꯉꯁꯤ
ꯑꯩꯔꯣ